ꯑꯣ
ꯎꯝ
ꯅꯣꯏꯗꯤ ꯃꯤ ꯀꯌꯥ ꯂꯩꯕ꯭ꯔꯣ
ꯈꯣꯏ ꯃꯤ ꯃꯔꯤ ꯂꯩꯌꯦ
ꯑꯣ ꯌꯨꯝꯗ ꯂꯩꯕ ꯅꯠꯇ꯭ꯔꯣ
ꯌꯨꯝꯗ ꯑꯗꯨꯝ ꯂꯩꯌꯦ ꯍꯣꯏ
ꯀꯩꯁꯨꯝ ꯇꯧꯗꯕ꯭ꯔꯥ
ꯀꯩꯁꯨꯝ ꯇꯧꯗꯦ ꯀꯔꯤ ꯇꯧꯅꯤ ꯑꯩ ꯀꯩꯅꯣ ꯑꯗꯨꯝ ꯆꯤꯡꯗ ꯂꯩꯔꯝꯃꯦꯕ ꯀꯣ ꯍꯧꯖꯤꯛ ꯀꯩꯅꯣ ꯇꯝꯄꯥꯛꯇ ꯂꯥꯛꯄꯁꯤꯗ ꯏꯔꯥꯡ ꯇꯧꯛꯈ꯭ꯔꯕꯗ
ꯑꯣ
ꯌꯨꯝ ꯆꯠꯄ ꯌꯥꯗ꯭ꯔꯒꯂ ꯂꯩꯔꯦ
ꯎꯝ ꯅꯨꯡꯉꯥꯏꯇꯦꯅꯦ
ꯑꯁ ꯑꯗꯨ ꯏꯔꯥꯡꯗ ꯌꯥꯝ ꯀꯟꯕꯁꯨ ꯅꯠꯇꯦ ꯑꯗꯨ ꯆꯠꯊꯣꯛ ꯆꯠꯁꯤꯟꯗꯨ ꯌꯥꯗꯕ ꯑꯗꯨꯗ ꯌꯥꯝ ꯋꯥꯈ꯭ꯔꯦꯕ ꯃꯊꯥ ꯁꯥꯈ꯭ꯔꯦ
ꯐꯔ ꯐꯔ ꯥꯀꯅꯤꯗ ꯑꯗꯣ
ꯑꯗꯨꯕꯨ ꯍꯧꯖꯤꯛꯀꯤ ꯑꯩꯈꯣꯏꯒꯤꯗꯨ ꯍꯦꯛꯇ ꯐꯔꯛꯀꯗꯧ ꯃꯥꯟꯗꯦꯀꯣ
ꯎꯝ
ꯈꯔꯗꯤ ꯇꯧꯔꯛꯒꯗꯧ ꯃꯥꯜꯂꯦ
ꯎꯝ ꯅꯣꯏ ꯄꯨꯡ ꯀꯌꯥ ꯀꯌꯥ ꯇꯨꯨꯝꯒꯦ
ꯑꯩꯗꯤ ꯑꯁ ꯑꯍꯤꯡ ꯌꯥꯝ ꯊꯦꯡ ꯊꯦꯡꯅ ꯇꯨꯝꯃꯦꯗ ꯈꯔ ꯉꯟꯕꯗꯨꯅ ꯑꯦꯂꯚꯦꯟ ꯊꯥꯔꯇꯤ ꯇꯨꯋꯦꯜꯐ ꯑꯗꯨꯗ ꯑꯗꯨꯝ ꯇꯨꯝꯃꯦ ꯑꯗꯨ ꯌꯥꯝ ꯊꯦꯡꯉꯦ
ꯑꯗꯨꯗꯤ ꯄꯨꯡ ꯀꯌꯥꯗ ꯍꯧꯒꯠꯄ
ꯁꯚꯦꯟ ꯑꯩꯠ ꯑꯩꯠ ꯅꯥꯏꯟꯗꯁꯨ ꯑꯗꯨꯝ ꯍꯧꯒꯠ ꯄ ꯉꯝꯗꯕ ꯌꯧꯋꯦ ꯑꯌꯥꯝꯕ ꯑꯦꯠ ꯅꯥꯏꯟ ꯑꯗꯨꯝ ꯍꯧꯒꯠꯂꯦ
ꯎꯝ ꯅꯨꯡꯉꯥꯏꯔꯦꯅꯦ
ꯑꯗꯨꯁꯨ ꯀꯩꯅꯣ ꯅꯨꯡꯊꯤꯟꯗꯣ
ꯑꯥ
ꯀꯩꯁꯨ ꯇꯧꯅꯤꯡꯉꯥꯏ ꯂꯩꯇꯕꯒꯤ ꯑꯗꯨ ꯅꯨꯡꯊꯤꯟ ꯑꯃꯨꯛ ꯅꯨꯡꯊꯤꯟꯗꯨ ꯍꯣꯏ ꯀꯩꯁꯨ ꯇꯧꯅꯤꯉꯥꯏ ꯂꯩꯇꯕꯩ ꯇꯨꯝꯊꯣꯛꯈ꯭ꯔꯕꯗꯣ ꯑꯗꯨ ꯑꯍꯤꯡꯗ ꯉꯟꯅꯁꯨ ꯇꯨꯝꯕ ꯉꯝꯗꯕꯀꯣ
ꯑꯣ ꯇꯧꯕꯅꯦ ꯅꯨꯡꯊꯤꯟ ꯇꯨꯝꯃꯗꯤ ꯑꯍꯤꯡ ꯇꯨꯝꯕ ꯌꯥꯗꯕꯅꯦ
ꯍꯣꯏ ꯑꯗꯨ ꯃꯤ ꯈꯔꯗꯤ ꯇꯨꯝꯃꯦꯍꯦ ꯑꯟꯂꯤꯃꯤꯇꯦꯠ ꯑꯣꯏꯅ ꯇꯨꯝꯃꯦꯍ‌ꯦ ꯃꯣꯏ
ꯑꯁ ꯑꯩꯗꯤ ꯉꯝꯗꯦ ꯍꯦꯛ ꯅꯨꯡꯊꯤꯟ ꯇꯨꯝꯃꯕ ꯑꯍꯤꯡ ꯇꯨꯝꯕ ꯌꯥꯔꯔꯣꯏ
ꯍꯣꯏ ꯑꯩꯗꯤ ꯑꯍꯤꯡꯒꯨꯝꯕꯗ ꯇꯨꯝ ꯇꯨꯝꯔꯒ ꯀꯩꯅꯣ ꯍꯧꯒ ꯍꯧꯒꯠꯈ꯭ꯔꯗꯤ ꯑꯃꯨꯛꯀ ꯇꯨꯝꯕꯁꯨ ꯉꯝꯗꯦ
ꯎꯝ
ꯑꯗꯨ ꯏꯁ ꯋꯥꯜ ꯀꯞ ꯃꯇꯝꯗꯗꯤ ꯅꯨꯡꯊꯤꯟ ꯉꯥꯛꯇ ꯇꯨꯝꯒꯅꯤ ꯑꯍꯤꯡꯗ ꯑꯗꯨꯝ ꯂꯩꯒꯅꯤ
ꯎꯝ ꯊꯧꯅꯥ ꯌꯥꯝ ꯐꯩꯍ‌ꯦ
ꯃꯣꯏꯅꯗꯤ ꯀꯩꯁꯨ ꯈꯥꯡꯕꯤꯗꯕꯀꯣ ꯃꯣꯏꯒꯤꯗꯃꯛ ꯑꯩꯈꯣꯏꯅ ꯇꯨꯝꯗ꯭ꯔꯒ ꯂꯩꯕ ꯑꯗꯨ ꯇꯧꯔꯒ ꯂꯩꯕꯗꯣ ꯃꯣꯏꯗꯤ ꯀꯩꯁꯨ ꯈꯪꯕꯤꯗ‌ꯦ ꯈꯪꯕꯤꯒꯗꯧꯕꯁꯨ ꯅꯠꯇꯦ ꯑꯗꯨꯕꯨ
ꯀꯃꯥꯅ ꯑꯗꯨꯅ ꯑꯩ ꯃꯔꯛ ꯃꯔꯛ ꯅꯣꯛꯅꯤꯡꯕꯗ‌ꯣ ꯃꯤꯅ ꯃꯥꯒꯤ ꯍꯥꯏꯕꯗꯤ ꯃꯥꯒꯤ ꯃꯥꯒꯤ ꯄꯥꯝꯖꯕꯅꯤꯅ ꯑꯗꯨꯝ ꯍꯦꯛ ꯃꯣꯏꯅ ꯑꯦꯒ꯭ꯔꯤꯃꯦꯟ ꯆꯪꯉꯛꯄ ꯌꯥꯝ ꯅꯧꯅꯤꯡꯖꯥꯠꯅꯤ ꯍꯥꯏꯕꯗꯤ ꯑꯩꯈꯣꯏꯅꯁꯨ ꯍꯥꯏꯕꯗꯤ ꯃꯥꯒꯤ ꯃꯥꯒꯤ ꯄꯥꯝꯖꯕꯁꯤꯅ ꯑꯗꯨꯝ ꯉꯥꯎꯔꯀꯥꯟꯗꯨꯗ ꯋ ꯑꯗ‌ꯣ ꯁꯨꯝ ꯌꯦꯡꯕꯒ ꯃꯣꯏꯅ ꯃꯔꯩ ꯌꯦꯜꯂꯛꯄ ꯀꯔꯤ ꯁꯨ ꯀꯥꯟꯅꯕ ꯐꯪꯗꯦ ꯍꯥꯏꯕꯅꯤꯗ
ꯑꯗꯨꯅꯤ ꯑꯗꯨꯅꯤ ꯑꯁ ꯑꯩꯈꯣꯏꯅ ꯆꯤꯟꯗ ꯉꯥꯡꯕꯅꯗꯤ ꯉ ꯉꯥꯡꯕꯅꯦ ꯑꯗꯨꯕꯨ ꯃꯤ ꯊꯕꯛ ꯑꯣꯏꯅꯁꯨ ꯇꯧꯊꯣꯛꯄ ꯌꯥꯝ ꯂꯩꯌꯦꯀꯣ
ꯎꯝ ꯑꯗꯨꯒꯤ ꯑꯩꯅ ꯃꯔꯥꯛ ꯃꯔꯥꯛ ꯍꯥꯏꯕꯟ ꯑꯗꯨꯗꯤ ꯅꯣꯏꯅ ꯑꯗꯨꯝ ꯀꯩꯅꯣ ꯊꯧꯅꯥ ꯌꯥꯎꯅ ꯁꯞꯄꯣꯔꯠ ꯇꯧꯔꯤꯗꯣ ꯍꯥꯏꯕꯗꯤ ꯅꯣꯡꯃ ꯐꯥꯗꯣꯛ ꯃꯣꯏ ꯂꯥꯛ ꯑꯒ ꯅꯣꯏꯕꯨ ꯃꯇꯦꯡ ꯄꯥꯡꯕ ꯌꯥꯎꯔꯕ꯭ꯔꯥ ꯍꯥꯏꯅ ꯍꯦꯛꯇ ꯍꯦꯛꯇ ꯉꯥꯡꯕꯅꯦ
ꯑꯗꯨꯅꯤ ꯑꯗꯨꯅꯤ ꯃꯣꯏꯅ ꯀꯩꯅꯣ ꯃꯥꯒꯤ ꯑꯁꯤꯒꯤ ꯀꯥꯎꯟꯇ꯭ꯔꯤꯗ ꯑꯩꯒꯤꯗ ꯑꯁꯤꯃꯨꯛ ꯋꯥꯕ ꯃꯤ ꯂꯩ ꯍꯥꯏꯕꯗꯣ ꯈꯥꯡꯕꯤꯕꯁꯨ ꯅꯠꯇꯦꯀꯣ
ꯃꯣꯏꯅ ꯈꯪꯕꯤꯕ ꯑꯣꯏꯔꯗꯤꯀꯣ ꯐꯒꯗꯧꯕ ꯃꯤꯗꯤ ꯀꯩꯅꯣ ꯇꯥꯟꯕꯅꯦꯕ ꯍꯥꯏꯕꯗꯤ ꯃꯣꯏꯗꯗꯤ ꯌꯥꯝ ꯀꯥꯟꯅꯔꯤꯅꯦꯕ ꯑꯩꯒꯤꯁꯨ ꯑꯩꯒꯤ ꯀꯩꯅꯣꯔ ꯑꯩꯉꯣꯟꯗꯒꯤ ꯁꯞꯄꯣꯔꯠ ꯇꯧꯕ ꯃꯤꯁꯦ ꯌꯥꯝꯅ ꯍꯦꯟꯅ ꯍ‌ꯦꯟꯊꯕ ꯑꯩꯈꯣꯏꯗꯁꯨ ꯀꯥꯟꯅꯕ ꯈꯔ ꯐꯪ ꯑꯣꯏꯔꯗꯤ ꯐ
ꯑꯍꯣꯏ ꯑꯗꯨꯅꯤ ꯑꯗꯨꯅ‌ꯦ
ꯑꯩꯈꯣꯏꯗꯗꯤ ꯀꯥꯟꯅꯕ ꯐꯪꯗꯦ
ꯃꯐꯝꯗꯣ
ꯎꯝ
ꯀꯨꯏꯅ ꯉꯥꯏꯔꯒ ꯂꯥꯛꯄꯗꯨꯗ ꯅꯨꯡꯗꯤ ꯅꯨꯡꯁꯤꯌꯦꯀꯣ ꯑꯩꯈꯣꯏꯅ ꯑꯗꯨꯝ ꯌꯦꯡꯉꯤꯗ ꯂꯣꯏꯁꯤꯟꯈꯤꯕꯗꯣ
ꯎꯝ
ꯑꯗꯨ ꯅꯠꯇ꯭ꯔꯗꯤ
ꯀꯅꯣ ꯈ‌ꯣꯏ ꯁꯥꯟꯅꯕꯗꯣ
ꯎꯝ
ꯄꯣꯔꯇꯨꯒꯜ ꯈꯣꯏ ꯁꯅꯥꯅꯕꯗꯨ ꯀꯔꯤꯅꯣ ꯌꯥꯝ ꯃꯤ ꯌꯥꯝ ꯊꯤꯅ ꯀꯩꯅꯣ ꯇꯧꯈꯤꯅꯦ
ꯃꯣꯏꯒꯤꯁꯤꯗꯤ ꯁꯦꯡꯅ ꯍꯥꯏꯕꯅꯤ ꯃꯣꯏꯗꯤ ꯗꯥꯎꯅ ꯑꯣꯏꯈ꯭ꯔꯕꯅꯦ
ꯗꯥꯎꯅ ꯍꯣꯏ ꯗꯥꯎꯅꯁꯨ ꯗꯥꯎꯅꯅꯤꯀꯣ ꯑꯗꯨꯏꯁꯨ ꯃꯣꯏꯒꯤ ꯑꯗꯣ ꯍꯥꯏꯕꯗꯤ ꯒ꯭ꯔꯨꯞꯇ ꯍꯧꯖꯤꯛ ꯑꯥꯔꯖꯦꯟꯇꯤꯅꯥꯍꯣꯏꯗꯤ ꯌꯦꯡꯉꯣꯅꯦ ꯃꯦꯁꯤꯅ ꯄꯦꯅꯥꯜꯇꯤ ꯑꯍꯥꯟꯕ ꯃꯉꯣꯟ ꯆꯥꯟꯁ ꯄꯤꯕ ꯀꯥꯟꯗ ꯃꯥ ꯆꯪꯗꯦꯗꯅ
ꯍꯣꯏ ꯍꯣꯏ
ꯑꯗꯨ ꯑꯣꯏꯔꯁꯨ ꯑꯇꯩ ꯑꯇꯣꯞꯄ ꯀꯥꯎꯔꯝꯗꯥꯏꯁꯨ ꯃꯥꯡꯉꯣꯟꯗ ꯃꯥꯡꯉꯣꯟꯗ ꯉꯥꯛꯛꯇ ꯄꯤꯑꯦꯕ ꯍꯥꯏꯗꯤ ꯋꯥꯈꯟꯗꯣ ꯍꯟꯊꯕ ꯀꯩꯁꯨ ꯂꯩꯇꯦ ꯍꯥꯏꯕ
ꯍꯣꯏ ꯍꯣꯏ
ꯄꯣꯔꯇꯨꯒꯜꯁꯤꯡꯅ ꯑꯗꯨꯒꯨꯝꯕꯗꯨ ꯂꯩꯇꯦ ꯍꯥꯏꯕ ꯀꯣꯄꯔꯦꯁꯟ ꯑꯃꯃ ꯄꯤꯅꯗꯕ ꯍꯥꯏꯕ ꯇꯥꯔꯦ ꯃꯣꯏꯅ
ꯑꯁ ꯃꯈꯣꯏꯒꯤꯗꯤ ꯀꯣꯆꯀ ꯃꯥꯒꯤ ꯇꯤꯝꯃꯦꯠ ꯈꯣꯏꯗꯣ ꯁꯄꯣꯔꯠ ꯀꯩꯁꯨ ꯄꯤ ꯗꯦꯔꯨꯟ ꯃꯥ ꯔꯣꯅꯥꯜꯗꯣꯕꯨꯗ ꯔꯣꯅꯥꯜꯗꯣꯒꯤ ꯐꯦꯟꯁ ꯌꯥꯝꯃꯅꯦ ꯁꯦꯡꯅ ꯍꯥꯏꯔꯗꯤ ꯃꯦꯁꯤꯒꯤ ꯐꯦꯟꯁꯇꯒꯤꯁꯨ
ꯃꯥꯅꯦ ꯃꯥꯅꯦ ꯃꯥꯁꯨ ꯋꯥꯁꯨ ꯋꯥꯔꯦꯅꯀꯣ ꯑꯩꯗꯤ ꯃꯃꯥꯡ ꯆꯍꯤ
ꯑꯁ ꯃꯥꯒꯤꯗꯤ
ꯑꯩ ꯃꯃꯥꯡ ꯆꯍꯤꯗꯨꯗ ꯇꯨ ꯃꯣꯏ ꯁꯥꯟꯅꯔꯣꯏꯗ꯭ꯔꯥ ꯈꯟꯕꯅꯤꯅꯦ ꯍꯟꯗꯛ ꯆꯍꯤꯁꯦ
ꯍꯣꯏ ꯑꯗꯣ ꯑꯁ ꯃꯈꯣꯏꯁꯦ ꯃꯈꯣꯏ ꯌꯧꯗ꯭ꯔꯗꯤ ꯃꯍꯥꯎꯗꯤ ꯂꯩꯗꯤ ꯂꯩꯇꯦꯀꯣ ꯃꯣꯏ ꯍꯩꯗ꯭ꯔꯁꯨ ꯀꯣ
ꯎꯝ
ꯑꯗꯨ ꯅꯦꯛꯁꯇꯗꯤ ꯃꯣꯏꯗꯤ ꯎꯄꯥꯏ ꯂꯩꯇ꯭ꯔꯦ ꯅꯦꯝꯃꯔꯅꯦ ꯑꯗꯣꯝ ꯁꯥꯅꯥꯈꯤꯒꯅꯤ ꯑꯗꯨꯕꯨ ꯔꯣꯅꯣꯗꯣꯒꯤꯗꯤ ꯃꯆꯥꯅꯨꯄꯥ ꯂꯥꯛꯀꯗꯧꯕꯅꯤꯅ ꯈꯔ ꯐꯩꯌꯦꯀꯣ
ꯐꯩ ꯐꯩ ꯃꯄꯥꯒꯤ ꯏꯁꯇꯥꯏꯜꯗꯣ ꯃꯥꯅ ꯂꯧꯔꯒ ꯂꯩꯔꯦꯕ ꯃꯆꯥꯅꯨꯄꯥꯗꯨꯅ
ꯑꯁ ꯃꯥꯅ ꯃꯄꯥꯒꯤ ꯖꯔꯁꯤꯒꯨꯝꯕ ꯑꯗꯨ ꯇꯧꯕꯅꯦ ꯃꯥ ꯀ꯭ꯂꯕꯇ ꯗꯤ ꯑꯗꯨꯝ ꯄꯣꯄꯨꯂꯔ ꯑꯣꯏꯕ ꯍꯧꯈ꯭ꯔꯦ ꯍꯧꯖꯤꯛꯇꯤ ꯃꯤꯅ ꯑꯗꯨꯝ ꯈꯪꯅꯕ ꯍꯧꯈ꯭ꯔꯦ
ꯎꯝ ꯍꯧꯔꯦ ꯍꯧꯔꯦ
ꯑꯗꯨ ꯃꯥ ꯇꯨ ꯊꯥꯎꯖꯟ ꯊꯥꯔꯇꯤꯒꯤꯗꯗꯤ ꯄꯨꯔꯥ ꯃꯄꯨꯡ ꯐꯥꯈ꯭ꯔꯅꯦ ꯃꯥ ꯑꯗꯨꯝ ꯍꯟꯗꯛ ꯆꯍꯤꯁꯨ ꯌꯧ ꯌꯧꯒꯅꯤ ꯔꯣꯅꯥꯜꯗꯣꯒ ꯃꯆꯥ ꯅꯨꯨꯄꯥ ꯁꯥꯅꯥꯒꯅꯤ ꯍꯥꯏꯔ ꯂꯩꯕꯅꯦꯕ ꯍꯥꯟꯅꯗꯤꯀꯣ ꯑꯗꯨꯝ ꯅꯦꯛꯁ ꯅꯦꯛꯁꯇꯗꯤ ꯃꯥꯅ ꯑꯗꯨꯝ ꯂꯥꯛꯀꯗꯧ ꯃꯥꯜꯂꯦ
ꯃꯥꯟꯂꯦ ꯅ ꯃꯄꯥꯒꯤ ꯃꯍꯨꯠ ꯁꯤꯜꯂꯒꯀꯣ
ꯍꯣꯏ
ꯅꯦꯃꯥꯔꯁꯨ ꯍꯧꯖꯤꯛ ꯆꯍꯤ ꯀꯌꯥ ꯁꯨꯔꯖꯥꯠꯅꯣ
ꯅꯤꯃꯔ ꯊꯥꯔꯇꯤ ꯁꯤꯛꯁ ꯆꯨꯈ꯭ꯔꯕꯅꯦ ꯍꯧꯖꯤꯛ
ꯃꯥꯅ ꯅꯦꯛꯁ ꯋꯥꯔꯜ ꯀꯞꯇ ꯃꯥ ꯁꯅꯥꯔꯣꯏ ꯍꯥꯏꯕꯔ꯭ꯔꯥ ꯃꯥ ꯁꯥꯔꯣꯏ ꯇꯥꯔ ꯂꯧꯅꯤ ꯍꯧꯖꯤꯛ ꯍꯧꯖꯤꯛꯀꯤ ꯋꯥꯔꯜ ꯀꯞꯗꯣ
ꯑꯥ
ꯑꯗꯨ ꯀꯔꯤꯅ ꯍꯥꯏꯔ ꯃꯣꯏ ꯀꯣꯁꯀꯤꯗꯃꯛꯇ ꯑꯗꯨꯝ ꯂꯧꯕꯅꯦꯕ ꯃꯥꯁꯦ
ꯑꯣ
ꯃꯥꯕꯨ
ꯈꯣꯡꯗꯁꯨ ꯈꯔ ꯏꯟꯖꯨꯔꯤ ꯂꯩꯕ ꯃꯥꯜꯂꯦꯀꯣ ꯃꯥꯗꯣ
ꯃꯥꯗꯨ ꯂꯩꯔꯁꯨ ꯃꯥ ꯑꯗꯨꯝ ꯃꯥ ꯌꯦꯡꯕ ꯌꯥꯕ ꯌꯦꯡꯔꯒ ꯃꯥ ꯐꯨꯜ ꯃꯦꯠ ꯁꯅꯥꯕ ꯌꯥꯔꯦ ꯍꯥꯏꯅ ꯂꯥꯛꯄꯅꯦꯕ
ꯑꯣ
ꯑꯗꯨꯒ ꯃꯈꯣꯏꯒꯤ ꯀꯣꯆꯇꯨꯅ ꯁꯞꯄꯣꯔꯠ ꯇꯧꯕꯤꯗꯕ ꯀꯣ ꯃꯥꯕꯨꯁꯦ ꯃꯥ ꯃꯦꯁ ꯑꯃꯥꯗ ꯇ꯭ꯋꯦꯟꯇꯤ ꯃꯤꯅꯤꯠ ꯁꯨ ꯁꯅꯗꯕ ꯐꯤꯐꯇꯤ ꯃꯤꯅꯤꯠ ꯇꯦꯟ ꯃꯤꯅꯤꯠ ꯈꯛꯇ ꯁꯅꯥꯕꯅꯦꯕ
ꯎꯝ ꯅꯨꯡꯉꯥꯢꯇꯦ
ꯃꯥ ꯔꯤꯇꯥꯌꯔ ꯂꯧꯕꯅꯦ ꯃꯣꯏꯒꯤ ꯄ꯭ꯔꯦꯁꯤꯗꯦꯟꯗꯨꯅ ꯃꯥ ꯅꯦꯛꯁ ꯋꯥꯔꯜ ꯀꯞꯇ ꯁꯥꯟꯒꯅꯤ ꯍꯥꯏꯅ ꯂꯥꯎꯊꯣꯛꯕꯅꯦ ꯑꯃꯨꯛꯒ
ꯑꯣ
ꯃꯦꯁꯤ ꯔꯣꯅꯥꯜꯗꯣ ꯅꯦꯃꯔ ꯃꯣꯏ ꯈꯔ ꯑꯍꯨꯝ ꯊꯣꯛꯈ꯭ꯔꯗꯤ ꯋꯥꯔꯜ ꯀꯞꯇꯤ ꯃꯍꯥꯎ ꯂꯩꯔꯔꯣꯏꯗ
ꯃꯣꯏ ꯊꯣꯛꯂꯛꯇ꯭ꯔꯤꯉꯩꯗ
ꯗꯦꯚꯠ ꯕꯦꯛꯈꯝ ꯈꯣꯏꯅ ꯁꯥꯟꯅꯕ ꯃꯇꯝꯗꯗꯤ ꯐꯖꯅ ꯃꯃꯤꯡ ꯆꯠꯂꯝꯃꯦ ꯗꯦꯚꯠ ꯕꯦꯛꯈꯝ ꯍꯥꯏꯕ꯭ꯔꯥ
ꯍꯣꯏ ꯃꯣꯏ ꯔꯣꯅꯦꯜꯗꯤꯟꯍꯣ ꯃꯣꯔꯣꯗꯣꯅ ꯈꯣꯏꯒꯤ ꯃꯇꯝꯗꯀꯣ
ꯎꯝ ꯃꯣꯏ ꯃꯣꯏꯒꯤ
ꯑꯗꯣ ꯍꯧꯖꯤꯛꯀꯤꯗꯣ ꯇꯕ꯭ꯔꯣ ꯇꯥꯕ꯭ꯔꯣ ꯍꯜꯂꯣ